ꯎꯝ ꯍꯜꯂꯣ ꯍꯜꯂꯣ
ꯎꯝ
ꯍꯜꯂꯣ
ꯑ ꯇꯥꯔꯦ ꯇꯔꯕꯣ ꯑꯣ ꯇꯥꯔꯦ
ꯑꯣ ꯇꯥꯔꯦ ꯇꯥꯃꯣ ꯆꯥꯛ ꯆꯥꯔꯕꫭ ꯇꯥꯔꯦ ꯇꯥꯃꯣꯗꯤ ꯆꯥꯛ ꯆꯔꯕꫭ
ꯑ ꯇꯥꯔ ꯆꯥꯛ ꯑꯥ ꯆꯥꯛꯆꯥ ꯇꯣꯛꯄ ꯉꯥꯏꯍꯥꯛ ꯑꯣꯏꯔꯦ ꯆꯥꯛ ꯆꯥꯔꯕꫭ ꯏꯆꯟꯗꯤ
ꯍꯥ ꯆꯔꯦ ꯇꯥꯃꯣ ꯑꯗꯣ ꯇꯥꯏꯌꯦ ꯑꯗꯣ ꯇꯥꯃꯣꯅ ꯍꫭꯔꯦꯟ ꯐꯣꯟ ꯇꯧꯔꯛꯅꯤꯁꯨ ꯈꯪꯗꯦ ꯊꯕꯛ ꯌꯥꯝ ꯆꯤꯟꯕ꯭ꯔꯕ ꯆꯥꯛ ꯊꯣꯛꯂꯛꯄꯗ ꯉꯥꯏꯔꯤꯗ ꯑꯩꯁꯨ ꯑꯗꯨ ꯇꯃꯣꯅ ꯐꯣꯟ ꯇꯧꯔꯛꯏꯁꯤꯅꯦ ꯑꯉꯥꯡꯒꯤ ꯕꫭꯔꯗꯤꯡ ꯅꯨꯡ ꯆꯪꯕꯩꯩꯗꫭ ꯀꯃꯥꯏ ꯇꯧꯁꯤꯒꯦꯅ ꯄꯩꯁꯥ ꯅꯨꯡꯁꯥ ꯒꯤꯅꯦ ꯍꯡꯉ ꯇꯧꯔꯛꯏꯁꯦ ꯑꯗꫭ ꯀꯃꯥꯏ ꯇꯧꯖꯦ ꯍꯥꯏꯅꫭ ꯄꯩꯁꯥ ꯅꯪ ꯍꯟꯗꯛ ꯊꯕ ꯅꯡ ꯍꯟꯗꯛ ꯊꯕꯧ ꯁꯨꯝꯕꯩ